ꯍꯂꯣ
ꯍꯜꯂꯣ
ꯇꯥꯌꯦ ꯇꯥꯢ
ꯎꯝ
ꯀꯔꯤꯒꯤꯅꯣ ꯅꯪꯅ ꯀꯣꯜ ꯇꯧꯔꯛꯄ ꯈꯨꯗꯤꯡꯒꯤ ꯁꯤ ꯅꯝꯕꯔꯁꯤ ꯅꯠꯇ꯭ꯔꯥ ꯁꯤ ꯅꯝꯕꯔꯁꯤ ꯅꯠꯇ꯭ꯔꯥ ꯍꯥꯏꯗꯣ
ꯄꯥꯏꯔꯕ ꯑꯇꯩ ꯄꯥꯏꯗ꯭ꯔꯕꯣ
ꯄꯥꯏꯗ꯭ꯔꯦ
ꯑꯣ ꯑꯩ ꯅꯣꯏ ꯅꯝꯕꯔ ꯃꯌꯥꯝ ꯃꯌꯥꯝ ꯄꯥꯏꯕꯗꯨꯗ ꯍꯣ ꯅꯪ ꯉꯥꯗꯣ ꯉꯣ ꯉꯧꯔ ꯊꯣꯡꯗꯣꯏ ꯉꯧꯗꯣꯢꯔ ꯅꯠꯇ꯭ꯔꯒ ꯊꯣꯡꯗꯣꯢꯔꯣ ꯊꯣꯡꯗꯣꯢꯅꯦ ꯀꯩꯅꯣ ꯑꯃꯗꯤ ꯎ ꯅꯪ ꯍꯦꯟꯖꯥꯡ ꯊꯣꯡꯅꯕꯒꯤ ꯀꯩꯅꯣꯗꯨꯗ ꯇꯥꯎꯊꯣꯛꯄ ꯌꯥꯏꯅ ꯐꯔꯦ ꯐꯔꯦ ꯍꯌꯦꯡ ꯑꯩꯈꯣꯏꯅ ꯄꯩꯁꯥ ꯄꯥꯏꯔꯀꯥꯟꯗ ꯑꯃꯨꯛ ꯃꯌꯥꯝ ꯄꯤꯕꯤꯔ ꯂꯣꯏꯔꯦ ꯍꯜꯂꯒ ꯉꯁꯤꯗꯤ ꯑꯩꯈꯣꯏꯗꯤ ꯉꯥ ꯊꯣꯡꯅꯤ ꯆꯥꯕ ꯂꯥꯛꯑꯣ
ꯂꯥꯛꯀꯦ ꯂꯥꯛꯀꯦ ꯉꯥꯍꯥꯛ ꯉꯥꯏꯔꯝꯃꯣ
ꯍꯣꯏ ꯌꯥꯝ ꯍꯥꯎꯗꯣꯏꯖꯥꯠꯅꯤꯍꯦ ꯃꯣꯏꯗꯤ ꯃꯆꯤꯟꯖꯥꯛ ꯑꯔꯩꯕ ꯊꯥꯗꯕ꯭ꯔꯥ ꯀꯃꯥꯏꯅ ꯇꯧꯋꯦ ꯑꯣ ꯍꯣꯏ ꯉꯥ ꯃꯆꯤꯟꯖꯥꯛ ꯌꯣꯜꯂꯤꯗꯣ ꯑꯁ ꯑꯗꯨꯗꯤ ꯃꯣꯏꯗꯤ ꯍꯥꯎꯕꯗꯤ ꯌꯧꯔꯝꯗꯧ ꯃꯥꯟꯗꯦ ꯑꯗꯨꯗꯤ ꯑꯈꯣꯏ ꯑꯗꯨꯃꯥꯏꯅ ꯎꯝ ꯉꯥꯗꯤꯕꯣ ꯉꯁꯤꯒꯤ ꯉꯥꯥꯖꯤꯅ ꯃꯤꯉꯣꯟꯗꯒꯤ ꯂꯧꯔꯨꯕ ꯉꯥꯅꯦꯕ ꯑꯗꯨ ꯇꯥꯎꯋꯣ ꯃꯣꯏ ꯉꯥ ꯈꯨꯆꯥꯎ ꯈꯨꯆꯥꯎꯖꯦ ꯉꯥ ꯇꯔꯥꯃꯔꯤꯅ ꯖꯁ ꯐꯣꯔꯇꯤꯟ ꯉꯥ ꯐꯣꯔꯇꯤꯟ ꯉꯥꯅ ꯀꯦꯖꯤ ꯌꯥꯡꯈꯩ ꯍꯦꯜꯂꯦ ꯍꯥꯏꯖꯦ
ꯅꯣꯏꯅ ꯄꯤꯔꯛꯄꯗꯗꯤ ꯀꯌꯥꯝ ꯆꯥꯎꯒꯦ
ꯑꯣ ꯑꯩꯈꯣꯏꯗꯨꯗ ꯄꯤꯔꯛꯄꯗꯨꯁꯨ ꯇꯨꯡꯍꯟꯕꯤꯗꯣ ꯀꯩꯅꯣꯃꯨꯛ ꯀꯦꯖꯤ ꯃꯈꯥꯏꯃꯨꯛ ꯇꯥꯏ ꯍꯥꯏꯌꯦ ꯗꯨꯝ ꯆꯥꯎꯔꯗ꯭ꯔ ꯇꯨꯡꯍꯟ ꯎꯝ ꯗꯣ ꯃꯤꯔꯒꯟ ꯑꯃꯒ ꯃꯤꯔꯒꯟꯗꯨꯁꯨ ꯀꯦꯖꯤ ꯇꯥꯒꯦ ꯇꯧꯋꯦ ꯍꯥꯏꯕ꯭ꯔꯥ
ꯎꯝ ꯄꯋꯥ ꯑꯍꯨꯝꯗꯩ ꯈꯔ ꯍꯦꯟꯕꯗꯣ ꯒ꯭ꯔꯥꯝ ꯆꯟ ꯑ ꯆꯇ꯭ꯔꯦꯠ ꯆꯟ ꯑ ꯆꯅꯤ ꯑ ꯆꯤꯝꯕ ꯆꯅꯤꯄꯥꯟ ꯆꯃꯥꯄꯟꯒꯤ ꯆꯥꯡꯗ ꯑꯣ ꯈꯤꯇꯪ ꯋꯥꯠꯄꯅꯤꯅꯦ ꯇꯣ ꯃꯣꯏ ꯉꯥꯗꯣ ꯌꯥꯝꯕꯨꯗꯤ ꯆꯥꯎꯋꯦ ꯍꯥꯏꯑꯦꯕꯀꯣ ꯑꯗꯣ ꯉꯥꯖꯦ ꯍꯥꯎꯕꯗꯤ ꯑꯈꯣꯏꯅ ꯢꯍꯥꯎ ꯍꯥꯎꯋꯦꯕ ꯑꯈꯣꯏꯒꯤ ꯊꯥꯏꯅ ꯊꯥꯗꯔꯤ ꯉꯥꯟꯗ ꯀꯩꯒꯤꯅꯣ ꯍꯥꯏꯕ ꯃꯇꯝꯗ ꯑꯩꯈꯣꯏꯗꯤ ꯑ ꯈꯣꯏꯗꯤ ꯄꯩꯁꯥ ꯂꯩꯇꯕꯒꯤ ꯉꯥ ꯃꯆꯤꯟꯖꯥꯛ ꯂꯩꯔ ꯊꯥꯗꯗꯦꯕ
ꯃꯁꯥꯒꯤ ꯑꯗꯨꯝ ꯄꯤꯖꯕꯗ ꯃꯍꯧꯁꯥꯒꯤ ꯑꯣꯏꯕ ꯀꯔꯤ ꯀꯔꯤꯅꯣ
ꯎꯝ ꯗꯣ ꯃꯣꯏꯒꯤ ꯍꯧꯖꯤꯛꯀꯤ ꯍꯥꯏꯔꯤꯕ ꯉꯥ ꯂꯧꯔꯛꯐꯝꯁꯤꯗꯤ ꯃꯣꯏꯒꯤ ꯉꯥ ꯗꯨꯀꯥꯟ ꯑꯦ ꯉꯥ ꯉꯥ ꯃꯆꯤꯟꯖꯥꯛꯀꯤ ꯗꯨꯀꯥꯟ ꯑꯆꯧꯕ ꯑꯃ ꯐꯝꯃꯦꯕꯀꯣ ꯃꯣꯏꯖꯦ ꯑꯣ ꯃꯣꯏꯗꯤ ꯉꯥ ꯃꯆꯤꯟꯖꯥꯛ ꯊꯥꯗꯩ ꯍꯥꯏꯌꯦꯕ ꯎꯝ ꯁꯖꯤꯛꯁꯨ ꯊꯥꯗꯕ ꯎꯝ ꯄꯩꯁꯥ ꯄꯥꯏꯕꯅꯤꯅꯦꯕ ꯃꯅꯨꯡꯗ ꯇꯤꯒꯤ ꯁꯖꯤꯛ ꯐꯥꯅꯕ ꯃꯤ ꯑꯃ ꯊꯝꯃꯦ ꯆꯥꯝꯃꯉꯥ ꯁꯃꯥ ꯄꯤꯔꯒ
ꯈꯔ ꯇꯧꯔꯤꯅꯦ
ꯎꯝ ꯎꯝ ꯄꯩꯁꯥ ꯄꯥꯏꯕꯒ ꯈꯔ ꯅꯛꯅꯔꯗꯤ ꯊꯕꯛ ꯐꯪꯕꯗꯤ ꯂꯥꯏꯗ ꯅꯠꯇ꯭ꯔꯃ ꯍꯥꯏꯗꯤ ꯃꯤ ꯃꯣꯏꯒꯤ ꯃꯇꯦꯡ ꯄꯥꯡꯕꯤꯕꯗ ꯑꯗꯨꯝ ꯊꯕꯛ ꯑꯣꯏ ꯌꯥꯏꯕ ꯄꯩꯁꯥ ꯍꯤꯡꯒꯣꯜ ꯁꯨꯕꯤ ꯍꯤꯡꯒꯣꯜ ꯂꯩ ꯃꯤꯒꯤꯗ ꯑꯣꯏꯔꯒꯅ ꯍꯤꯡꯒꯣꯜ ꯑꯗꯨ ꯄꯤꯔꯅꯤ ꯄꯩꯁꯥ ꯑꯗꯨꯝ ꯐꯪꯉꯅꯤ ꯈꯔ ꯈꯔ ꯈ ꯂꯩꯗꯣ ꯆꯍꯤꯗꯨꯗꯤ ꯁꯅꯥꯝ ꯃꯣꯏꯅ ꯐꯩꯅꯦ ꯎꯝ ꯐꯩ ꯐꯩ ꯐꯩ ꯑꯗꯣ ꯑꯁ ꯍꯣꯏ ꯄꯩꯁꯥ ꯄꯥꯏꯕꯕꯨꯗꯤ ꯅꯨꯡꯉꯥꯏ ꯑꯅꯧ ꯑꯅꯧꯕ ꯑꯄꯦꯟꯕ ꯃꯌꯥꯝ ꯎꯕꯁꯨ ꯐꯩ ꯑꯗꯣ ꯁꯤꯒꯗꯣꯏꯅꯦ ꯆꯥꯞꯇꯤ ꯃꯥꯟꯅꯩꯅꯦ ꯑꯃꯔꯣꯝꯗꯗꯤ ꯃꯅꯗ꯭ꯔꯅꯦ ꯑꯩꯅ ꯁꯤꯔꯀꯥꯟꯗ ꯄꯩꯁꯥ ꯄꯥꯏꯕꯁꯦ ꯐꯕꯗꯤ ꯐꯩ ꯅꯨꯡꯗꯤ ꯅꯨꯡꯉꯥꯏ ꯍꯥꯏꯕ ꯑꯗꯨ ꯑꯣꯏ ꯇꯥꯔꯁꯨ ꯈꯔ ꯃꯨꯟꯅꯒ ꯈꯟꯖꯤꯜꯂꯨ ꯇꯥꯔꯗꯤ ꯁꯤꯗꯣꯏꯅꯦ ꯍꯥꯏꯕ ꯆꯞ ꯃꯥꯟ ꯄꯣꯠꯅꯤ ꯍꯥꯏꯕ ꯑꯗꯩꯗꯤ ꯅꯨꯡꯉꯥꯏꯊꯣꯛꯄ ꯍꯩꯕ ꯀꯥꯡꯕꯨꯅ ꯅꯨꯡꯉꯥꯏꯊꯣꯛꯄ ꯍꯩꯕ ꯈꯔꯅ ꯈꯈꯤꯇꯪ ꯅꯨꯡꯉꯥꯏꯕꯩ ꯋꯥꯅꯤ ꯄꯩꯁꯥ ꯄꯥꯏꯕ ꯉ ꯅꯨꯡꯉꯥꯏꯕ ꯉ ꯅꯠꯇꯦꯕ
ꯃꯥꯅꯤ ꯏꯃꯥꯟ
ꯁꯤꯔ ꯂꯣꯏꯔꯕ ꯄꯣꯠꯅꯦꯕ ꯑꯩꯈꯣꯏꯗ ꯀꯔ ꯀ ꯄꯩꯁꯥ ꯄꯥꯏꯕ ꯃꯌꯥꯝ ꯃꯔꯛꯇꯣ ꯃꯣꯏ ꯌꯥꯎꯔꯦ ꯅꯠꯇ꯭ꯔꯥ ꯃꯣꯏꯅ ꯁꯨꯡꯈꯥꯝꯅꯦꯕ ꯎꯝ ꯑꯩꯈꯣꯏ ꯌꯨꯝ ꯅꯥꯝꯗꯗꯤ ꯄꯩꯁꯥ ꯄꯥꯏꯕ ꯂꯩꯒꯦ ꯇꯧꯔ ꯃꯨꯠꯇꯔꯤ ꯅꯠꯇ꯭ꯔꯦ ꯑꯩꯈꯣꯏ ꯂꯩꯀꯥꯏꯗ ꯄꯩꯁꯥ ꯄꯥꯏꯔꯤꯁꯦ ꯇꯥꯎꯋꯣ ꯌꯨꯔꯦꯝ ꯑꯃꯒ ꯆꯣꯡꯈꯥꯝꯒ ꯇꯥꯔꯦꯗ꯭ꯔꯔꯤ ꯅꯠꯇ꯭ꯔꯥ
ꯅꯪ ꯋꯥꯔꯤꯁꯤꯕꯨ ꯑꯩꯉꯣꯟꯗ ꯂꯤꯔꯤꯕ꯭ꯔꯣ ꯅ ꯁꯥꯟꯅꯔꯤꯔꯣ
ꯅꯪꯉꯣꯟꯗꯅꯦ ꯂꯤꯔꯤꯁꯦ ꯅꯪ ꯍꯡꯋꯥꯏ ꯑꯩꯈꯣꯏ ꯁ꯭ꯋꯥꯏꯁꯤꯅ ꯌꯨꯝ ꯄꯥꯅꯤꯡꯉꯁꯨ ꯌꯨꯔꯦꯝꯕ ꯑꯃꯒ ꯨꯝꯈꯥꯝꯒ ꯊꯤꯌꯣ ꯍꯥꯏꯒꯦꯗꯧꯅꯦ ꯑꯗꯣ ꯌꯨꯔꯦꯝꯕ ꯃꯄꯥ ꯁꯣꯏꯕ ꯌꯖꯨꯝꯈꯥꯝ ꯃꯄꯥ ꯁꯣꯏꯔꯗꯤ ꯈꯪꯗꯦꯀꯣ ꯅꯪꯅ ꯊꯤꯕ ꯍꯩꯔꯗꯤ
ꯅꯨꯡꯉꯥꯏꯌꯦ ꯅꯨꯡꯉꯥꯏꯦ ꯋꯥꯔꯤꯁꯦ ꯅꯨꯡꯉꯥꯏꯌꯦꯦ
ꯑꯩꯈꯣꯏꯁꯨ ꯄꯩꯁꯥ ꯄꯥꯏꯕ ꯂꯩꯒꯦ ꯇꯧꯔꯝꯃꯝꯅꯦ ꯑꯗꯨꯒ ꯁꯣꯏꯗꯅ ꯃꯨꯠꯈꯤꯕ ꯌꯨꯝꯅꯥꯝꯗꯁꯨ ꯌꯨꯝꯅꯥꯝꯗꯁꯨ ꯄꯩꯁꯥ ꯄꯥꯏꯕ ꯑꯅꯤ ꯂꯩꯒꯦ ꯇꯧꯔꯝꯃꯝꯃꯦ ꯑꯅꯤꯃꯛ ꯂꯣꯏꯅꯃꯛ ꯌꯨꯝꯅꯥꯝ ꯉꯥꯛꯇꯅꯤꯅꯦ ꯑꯇꯩꯗꯤ ꯇꯧꯗꯧ ꯃꯥꯜꯂꯦ ꯑꯗꯨꯃꯥꯏꯅ ꯀꯅꯥ ꯑꯩꯈꯣꯏ ꯇꯧꯔꯤꯁꯤꯅꯝ ꯍꯣꯏ ꯑꯣ ꯅꯪ ꯕꯤ꯭ꯌꯨ ꯋꯥꯔꯤ ꯂꯤꯅꯤ ꯍꯥꯏꯕꯗꯣ ꯕꯤ꯭ꯌꯨꯒꯤ ꯋꯥꯔꯤ ꯂꯤꯔꯣꯑꯣ ꯑꯩꯅ ꯂꯤꯔꯤꯌꯦ ꯅꯪ ꯂꯤꯍꯟꯗ꯭ꯔꯦ ꯑꯝꯇ ꯅꯪ ꯊꯋꯥꯏ ꯅꯨꯡꯉꯥꯏꯔꯕꯅꯣ
ꯀꯁꯨ ꯀꯥꯏ ꯍ ꯗꯕꯨꯟ ꯂꯗꯤ ꯑꯗ ꯅꯪꯅ ꯂꯤꯔ ꯇꯥꯕꯗꯨꯁꯨ ꯅꯨꯡꯉꯥꯏꯌꯦ ꯑꯩ ꯋꯥ ꯉꯥꯡꯕ ꯀꯌꯥ ꯍꯥꯏꯖꯒꯦ ꯑꯗꯨ ꯑꯗꯨꯗ
ꯑꯁ ꯈꯨꯝꯕꯗꯤ ꯑꯩ ꯑꯗꯨꯅ ꯈꯨꯝꯃꯛꯀꯦꯗꯔ ꯍꯣꯏ ꯍꯣꯏ ꯎꯃꯨꯡ ꯃꯅꯥ
ꯅꯪꯗꯤ ꯀꯔꯤ ꯍꯥꯏꯗꯤ ꯂꯩꯁꯤ ꯂꯩꯊꯣꯟꯗꯅ ꯋꯥ ꯌꯥꯝ ꯍꯥꯏꯗꯅ ꯅꯪꯒꯤ ꯚ꯭ꯌꯨ ꯗꯦꯁꯀ꯭ꯔꯥꯏꯞ ꯇꯧꯕꯗ ꯑꯩꯅꯗꯤ ꯇꯧꯔꯛꯑꯗꯤ ꯑꯩꯃꯗ ꯄꯣꯂꯥ ꯑꯃ ꯂꯩꯌꯦ ꯑꯗꯨꯝ ꯂꯩ ꯍꯥꯏꯔꯗꯦꯕ
ꯁꯣꯏꯅꯕꯕ ꯆ
ꯀꯩꯅꯣꯅ ꯋꯥꯅ ꯁꯥꯕꯅꯦꯒ ꯇꯧꯔꯛꯀꯗꯧꯕ ꯅꯠꯇꯦꯕ ꯑꯩꯩꯅ ꯇꯧꯗꯣꯏꯁꯤ ꯀ ꯈꯕꯔꯑꯃ ꯇꯥꯢ ꯒꯥꯢꯅ
ꯑꯗꯒꯤ ꯅꯪꯅꯦ ꯈꯝꯕ꯭ꯔꯥ ꯅꯪꯅ ꯂꯦꯞꯄꯤ ꯑꯩꯁꯦ ꯃꯦꯖꯤꯛ ꯍꯩꯌꯦꯕꯉꯣ ꯀꯩꯅꯣꯝ ꯍꯥꯏꯕꯤꯔꯛꯀꯦꯉꯣ ꯅꯪꯅ ꯂꯦꯞꯄꯤꯕ ꯃꯐꯝꯗꯣ ꯑꯗꯨꯗꯒꯤ ꯑꯋꯥꯡ ꯄꯥꯡꯅ ꯁꯨꯝ ꯑꯋꯥꯡ ꯈꯪꯉꯤꯅ
ꯑꯥ
ꯋꯥꯡ ꯄꯥꯛꯅ ꯁꯨꯝ ꯆꯠꯂꯣꯕꯀꯣ
ꯎꯝ
ꯑꯗꯨꯗꯨꯒ ꯅꯪꯒꯤ ꯂꯦꯞꯄꯤꯕ ꯀꯩꯅꯣꯗꯨꯒꯤ ꯑꯔꯣꯏꯕ ꯥꯕꯧꯇ ꯂꯦꯞꯄꯣ ꯑꯗꯨꯒꯨꯝꯕ ꯃꯈꯥꯔꯣꯝꯗ ꯑꯃꯨꯛ ꯆꯠꯊꯔꯣ ꯑꯗꯨꯗꯨꯒ ꯅꯪ ꯎꯆꯦꯛ ꯃꯊꯤ ꯇꯥꯔꯤ ꯃꯌꯥꯝꯗꯤ
ꯑ ꯚꯤꯎ ꯐꯖꯕꯅꯤꯅꯦ
ꯎꯔꯕ
ꯂꯥꯛꯏꯌꯦ ꯑꯥ
ꯃꯌꯥꯝ ꯑꯃ ꯂꯩꯇ꯭ꯔꯥ
ꯂꯩ ꯂꯩꯌꯦ
ꯏꯁꯁ ꯑꯗꯨꯗꯅꯦ ꯎꯆꯦꯛꯅꯦꯕ꯭ꯔꯥ ꯄꯣ ꯄꯣꯛ ꯀꯣꯛ ꯄꯣꯛ ꯀꯣꯛ ꯑꯗꯨꯝ ꯊꯤꯟꯕꯅꯦꯕ ꯊꯣꯡꯖꯤꯟꯗ ꯈꯪꯕ꯭ꯔꯥ ꯑꯩ ꯊꯣꯡꯅꯥꯎꯒꯗꯣ ꯍꯥꯡꯇꯣꯛꯄꯩ ꯊꯤꯜꯂꯛꯇꯕ ꯋꯥꯅꯤ ꯂꯣꯟꯁꯤꯜꯂ ꯊ ꯇꯨꯝꯃꯗꯤꯅꯦ ꯑꯌꯨꯛꯁꯤꯗꯅꯦ ꯀꯣ ꯀꯣ ꯀꯣ ꯀꯣ ꯀꯣ ꯑꯗꯨꯝ ꯊꯤꯂꯛꯇꯣꯏꯅꯦꯕ ꯃ ꯑꯁꯤꯅ ꯀꯔꯤ ꯈꯜꯂꯤꯅꯣ ꯈꯪꯗꯦ ꯍꯥꯏꯕ ꯃꯣꯏ ꯈꯜꯂꯤꯗꯣ ꯈꯪꯅꯤꯡꯤꯕꯣ ꯑꯝꯇ
ꯀꯩ ꯈꯜꯂꯤꯖꯅꯣ
ꯈꯜꯂꯝꯅꯤꯅ ꯖꯤꯕꯅꯤꯅ
ꯑꯁ ꯕꯨꯠ ꯊꯣꯛꯑꯕ꯭ꯔꯥ ꯀꯔꯤꯗꯧ ꯀꯥꯃꯅꯤꯗ
ꯃꯣꯏꯒꯤ ꯃꯃꯤ ꯇꯥꯕꯩꯔ ꯀꯩꯒꯤꯅꯣ ꯈꯪꯗꯦ
ꯑꯣꯏꯔꯝꯒꯅꯤ ꯑꯗꯨꯃꯥꯏꯅ ꯇꯧꯕ
ꯎ ꯀꯣ ꯀꯣ ꯀꯣ ꯀꯣ ꯈꯣ ꯀꯣ ꯑꯗꯨꯝ ꯊꯦꯜꯂ ꯂꯩꯗꯣꯢꯅꯤ
ꯑꯩ ꯅꯪꯒꯤ ꯚꯤꯎꯗꯨꯒꯤ ꯃꯅꯥꯛꯇ ꯌꯧꯔꯛꯑꯦ
ꯃꯈꯥꯗ
ꯊꯣꯛꯂꯣ ꯃꯇꯦꯛ ꯑꯃ ꯎꯔꯅꯤ
ꯃꯈꯥꯗ ꯑꯃꯨꯛ ꯂꯩꯔꯕ
ꯅꯠꯇꯦꯗ ꯏꯟ ꯂꯣꯝꯗ
ꯃꯊꯛꯇꯒꯤ
ꯇꯥꯔꯅꯦ ꯅꯪ ꯈꯔ ꯈꯔ ꯅꯪꯉꯥꯡꯕꯗꯣ
ꯀꯁꯨ ꯀꯥꯏꯗꯤꯌꯦ
ꯑꯁ ꯕꯦꯔꯥꯅꯤꯍꯦꯁꯤꯗꯤ
ꯍꯥꯏ ꯍ ꯍꯣꯏ ꯑ ꯌꯥꯝ ꯆꯜꯂꯤꯅꯦ ꯅꯪꯗꯤ
ꯅꯪ ꯊꯣꯛꯅꯤꯡꯉꯖꯨ ꯃꯈꯥ ꯀꯨꯝꯃꯒ ꯑꯁꯤ ꯃꯃꯥꯡꯂꯣꯝ ꯃꯈꯥ ꯀꯨꯝꯃꯒ ꯊꯣꯡꯒꯥꯟ ꯊꯣꯛꯑꯣ꯫
ꯇꯠꯂꯦꯍꯦ꯫ ꯑꯩ꯫ ꯅꯣꯏꯅꯥꯛꯇ ꯅꯪꯒꯤ ꯌꯨꯗꯣ ꯐꯖꯃꯟꯕꯗꯨꯗ ꯌꯦꯡꯒꯦꯅ꯫
ꯍꯨꯝ ꯁꯥꯃꯨ ꯍꯣꯏ ꯂꯩꯔꯪꯒꯅꯤꯌꯦ꯫
ꯀꯥꯏꯗ ꯂꯩꯔꯒꯕ꯫
ꯊꯪꯕꯗꯨꯗ ꯀꯨꯝꯃꯒ ꯁꯨꯃꯥꯡꯗ ꯊꯣꯛꯎꯔꯖꯨ ꯌꯥꯏ ꯍꯥꯏꯕꯅꯤꯗ ꯅꯪ ꯁꯨꯝ ꯂꯩ
ꯅꯠꯇꯃꯦ ꯑꯩ ꯅꯪꯒꯤ ꯌꯨꯗꯣ ꯌꯦꯡꯕ ꯂꯥꯛ ꯕꯅꯦ ꯍꯥꯏꯕ ꯑꯩ ꯀꯌꯤꯝ ꯆꯠꯅꯤꯡꯗꯦ꯫
ꯑꯇꯩꯗꯣ ꯋꯥꯔꯤ ꯁꯥꯥꯟꯅꯖꯦꯕꯨ ꯑꯝꯇ ꯇꯨꯝ ꯍꯧꯒꯠꯂꯝꯒꯤꯔꯣꯏꯅꯦ
ꯍꯧꯒꯠ ꯂꯝꯃꯅꯤꯗ꯫
ꯍꯧꯒꯠ ꯂꯝꯒꯤꯔꯣꯏ ꯍꯧꯒꯠꯂꯝꯒꯤꯔꯣꯏ ꯃꯔꯁꯤꯖꯨ ꯄꯨꯡ ꯃ ꯅꯤꯄꯥ꯭ ꯃꯥꯄꯟꯗ ꯍꯧꯒꯠꯂꯦ ꯍꯥꯏꯕ
ꯍꯥꯏꯕ ꯌꯥꯗꯕ ꯋꯥꯍꯩꯁꯨ ꯊꯝꯂꯅꯨ꯫
ꯍꯧꯗꯤ ꯍꯧꯒꯠꯂꯝꯃꯅꯤꯍꯦ ꯃꯤꯠꯀꯞ ꯊꯣꯛꯑꯝꯃꯅꯤ꯫ ꯃꯣꯏ ꯐꯃꯨꯡꯗꯩ ꯂꯦꯡꯈꯠꯇꯕ ꯍꯥꯏꯕꯗꯨꯅ ꯑꯃꯅꯤ꯫
ꯍꯣꯏꯕꯦꯃ ꯃꯔꯁꯤꯗꯤ ꯑꯩꯒ ꯊꯥꯏꯅ ꯂꯩꯃꯤꯅꯔꯤꯉꯩꯗ ꯍꯧꯒꯠꯇꯕꯅꯦ꯫
ꯍꯣ ꯏꯕꯦꯝꯃ ꯌꯨꯝꯗꯗꯤ ꯍꯧꯒꯠꯂꯝꯕꯖꯨ ꯌꯥꯏꯌꯦ꯫
ꯍꯧꯒꯠꯇꯦ ꯍꯥꯏꯌꯦ ꯃꯥꯅ꯫ ꯃꯥ ꯍꯥꯏꯅꯦ ꯑꯩ ꯍꯥꯏꯕ ꯅꯠꯇꯤꯌꯦ꯫
ꯈꯁꯥꯊꯤꯔꯦꯅꯦ꯫
ꯃꯣꯏ ꯃꯥꯅ ꯌꯥꯝ ꯂꯨꯅ ꯇꯧꯕꯤꯌꯦ ꯃꯥꯗꯤ ꯑꯇꯣꯝꯕꯤꯅꯤꯅ꯫ ꯃꯇꯣꯝꯗꯒ ꯄꯣꯛꯑꯦ ꯅꯨꯄꯤ ꯅꯨꯄꯤ ꯃꯇꯣꯝꯗꯒ ꯌꯥꯎꯔꯦ꯫
ꯗꯨꯗ
ꯃꯥꯅꯕꯨ ꯂꯨꯅ ꯏꯇꯧ ꯇꯧꯔꯝꯅꯦ ꯑꯩꯈꯣꯏ ꯂꯩꯔꯤꯕ ꯃꯌꯥꯝꯗꯨꯗ꯫
ꯃꯤ ꯑꯣꯠꯂꯦ ꯍꯥꯏꯕꯅꯤ꯫
ꯍꯁ ꯑꯗꯨ ꯃꯥꯍꯥꯏꯖꯤ ꯃꯤ ꯑꯣꯏꯅ ꯊꯥꯕꯤꯗ꯭ꯔꯦꯒ ꯍꯥꯏꯔꯛꯈꯤꯕꯅꯤ ꯉꯍꯥꯟ꯫
ꯇ ꯌꯗꯕ ꯋꯥ ꯃꯌꯥꯝ ꯉꯥꯡꯉꯛꯑꯅꯤ ꯑꯗꯩꯗꯤ꯫
ꯃꯥꯖꯦ ꯃꯝꯃ ꯃꯤꯑꯣꯏꯅ ꯊꯥꯕꯤꯗ꯭ꯔꯦ ꯊꯝꯃꯒꯦ ꯑꯗꯨꯗꯤ ꯅꯪ ꯑꯃꯨꯛ ꯇꯧꯔꯛꯑꯣ꯫
ꯊꯝꯃꯣ ꯊꯝꯃꯣ꯫